ꯇꯥꯔꯣ
ꯇꯥꯏꯌꯦ ꯇꯨꯝꯗ꯭ꯔꯤꯕꯅꯦ
ꯀꯝꯃꯥꯏꯅ ꯇꯨꯝꯅꯤ ꯇꯨꯝꯕ ꯌꯥꯗꯦ ꯉꯁꯥꯏꯒꯤ ꯀꯝꯃꯥꯏ ꯇꯨꯝꯕ ꯌꯥꯅꯤ
ꯉꯁꯥꯏ ꯉꯝꯕꯒꯤꯀꯣ
ꯑ ꯉꯝꯃꯣꯏ ꯑ ꯉꯝꯗ꯭ꯔꯤꯕ ꯀꯥꯟꯗ ꯑꯅꯤ ꯆꯟꯕꯗꯣ ꯃꯣꯏ ꯃꯣꯏ ꯑꯅꯤ ꯆꯜꯂꯝꯃꯤꯗꯅ ꯑꯗꯨ ꯃꯇꯝꯗ ꯑꯩꯒꯤ ꯊꯃꯣꯏꯒꯁꯦ ꯃꯤꯍꯨꯟꯒꯥꯁꯦ ꯃꯄꯥꯟꯗ ꯆꯣꯡꯉꯤꯅꯤꯀꫭ
ꯑꯆꯨꯝꯕꯒꯤꯅꯦ ꯑꯆꯨꯝꯕꯒꯤꯅꯦ ꯑꯩꯅ ꯂꯩꯃꯤꯟꯅꯕ ꯅꯨꯄꯤꯗꯣ ꯑꯩꯒ ꯂꯩꯃꯤꯟꯅꯕ ꯅꯨꯄꯤꯗꯣ ꯃꯉꯣꯟꯗ ꯑꯩꯒꯤ ꯑꯩꯒꯤ ꯊꯝꯃꯣꯏꯗꯣ ꯌꯦꯡꯉꫭ ꯑꯩꯒꯤ ꯊꯝꯃꯣꯏꯗꯣ ꯇꯥꯎ ꯍꯥꯏꯕꯗ ꯃꯥꯅ ꯅꯪꯗꯣ ꯅꯥꯔꯒꯗꯤ ꯑꯩ ꯏꯊꯧ ꯂꯩꯇ ꯑꯣ ꯏꯁꯤꯡ ꯑꯏꯪꯕꯒꯨꯝꯕ ꯄꯤꯔꯒ ꯃꯥꯗꯨ ꯂꯥꯛꯔꯒ ꯁꯤ ꯊꯛꯑꫭ ꯁꯤ ꯊꯛꯑꫭ
ꯉꯁꯥꯏ ꯃꯣꯏꯅ ꯃꯣꯏꯅ ꯒꯣꯜ ꯑꯅꯤ ꯆꯟꯈꯤꯕꯗꯨꯗꯗꯤ ꯑꯁ ꯕꯤꯠ ꯌꯥꯎꯗꯕꯅꯦꯕ ꯌꯦꯡꯅꯤꯡꯗ꯭ꯔꯦ ꯍꯥꯏꯔ ꯂꯩꯕꯅꯦꯕ ꯑꯗꯨꯒ ꯑꯩꯈꯣꯏꯒꯤ ꯅꯦꯠꯇꯁꯨ ꯋꯥꯏ ꯐꯥꯏꯁꯨ ꯅꯨꯡꯉꯥꯏꯇꯕ ꯑꯗꯨꯒꯤ ꯆꯞꯄꯦꯕ
ꯑꯥ ꯑꯁ ꯅꯪꯗꯣ ꯋꯥ ꯋꯥ ꯉꯥꯡꯕꯗꯨ ꯋꯥ ꯉꯥꯡꯕꯗꯨ ꯈꯤꯇꯪ ꯀꯩꯅꯣ ꯇꯩꯋꯣ
ꯥꯀꯩ
ꯚꯥꯄ ꯇꯥꯕ꯭ꯔꯥ ꯑꯩꯅ ꯍꯥꯏꯁꯦ ꯅꯠꯇꯦ ꯑꯗꯨꯒꯤ ꯈꯤꯕ ꯅꯪꯅ ꯋꯥꯍꯩꯗꯣ ꯑꯩꯒꯤ ꯋꯥꯍꯩꯗꯣ ꯍꯩꯔꯣꯏꯗꯕ ꯌꯥꯝ ꯌꯥꯎꯋꯦꯕ ꯍꯤꯍꯤ
ꯑꯥꯎ
ꯚꯥꯞ ꯇꯕ꯭ꯔ
ꯍꯣꯏ ꯍꯣꯏ ꯇꯥꯏ
ꯎꯝ ꯑꯗꯨꯅꯦ
ꯉꯁꯥꯏꯒꯤꯗꯨꯗꯤ ꯅꯨꯡꯉꯥꯏꯃꯟꯕꯒꯤ ꯑꯁ
ꯑꯩꯒꯤ ꯍꯦꯛ ꯂꯣꯏꯕꯒ ꯃꯤꯒ ꯉꯥꯡꯅꯕꯁꯨ ꯉꯝꯗ꯭ꯔꯕꯅꯦ ꯑꯩꯗꯣ ꯈꯨꯠꯇꯣ ꯑꯗꯨꯝ ꯂꯤꯛꯂꯒ ꯂꯩꯔꯕꯅꯦꯕ ꯍꯔꯥꯎꯕꯒꯤꯁꯨ ꯑꯁ ꯍꯧꯖꯤꯛꯐꯥꯎꯁꯨ ꯑꯗꯨꯝ ꯅꯣꯛꯐꯦꯠ ꯅꯣꯛꯐꯦꯠ ꯑꯗꯨꯝ ꯂꯩꯕꯅꯦ ꯑꯩꯁꯦ
ꯑꯥ ꯅꯪ ꯌꯦꯃꯤꯟꯅꯕꯗꯤ ꯀꯅꯥ ꯅꯪꯅ ꯌꯦꯡꯃꯤꯟꯕꯗꯤ ꯑꯣ ꯅꯊꯟ ꯃꯊꯟꯗ ꯌꯦꯡꯕ꯭ꯔꯥ ꯅꯪ ꯑꯠꯆꯥ ꯑꯗꯨꯗꯤ ꯅꯪ ꯁꯤ ꯇꯧꯕ ꯉꯝꯃꯤꯅ
ꯑꯩꯒꯤ ꯑꯩꯒ ꯂꯩꯃꯤꯟꯅꯕ ꯏꯔꯨꯞꯈꯣꯏ ꯑꯅꯤꯗꯤ ꯃꯣꯏꯒꯤ ꯃꯣꯏꯗꯤ ꯑꯁꯤꯒꯨꯝꯕ ꯁꯥꯟꯅꯕꯁꯤ ꯌꯦꯡꯉꯥ ꯒꯦꯕ
ꯍꯣꯏ ꯍꯣꯏ ꯑꯗꯨꯒꯤ ꯅꯪ ꯈꯛ ꯇꯪꯅꯤꯅꯦ ꯅꯪ ꯈꯛꯇꯪꯅꯦ ꯏꯟꯇꯔꯦꯁ ꯌꯥꯎꯕꯁꯦ
ꯍꯣꯏ ꯑꯁꯤꯒꯨꯝꯕꯗꯗꯤ ꯁꯥꯟꯅꯕꯗꯗꯤ ꯍꯥ ꯑꯩꯩꯅ ꯑꯩꯅ ꯋꯥ ꯋꯥ ꯋꯥ ꯍꯤꯍꯤꯍꯤ
ꯌꯥꯝ ꯅꯨꯡꯉꯥꯏꯕꯅꯦ ꯑꯁ
ꯑꯥ ꯋꯥꯟꯊꯒꯦ ꯇꯧꯕꯅꯦ
ꯁꯤꯒꯤꯗꯤ ꯏꯄꯤꯛ ꯀꯝꯕꯩ ꯀꯥꯏꯕ ꯇꯥꯔꯦꯅꯦ ꯍꯣꯏ
ꯑꯍꯥꯟꯕꯗꯗꯤ ꯑꯁ ꯐꯨꯔꯤꯠ ꯑꯉꯥꯡꯕ ꯍꯥꯞꯄ ꯈꯣꯏꯗꯣ ꯃꯣꯏꯃꯤꯗꯣ ꯍꯥꯏ ꯇꯥꯔꯦ ꯃꯣꯏ ꯃꯤ ꯈꯣꯏꯗꯣ ꯑꯥꯏ ꯌꯥꯝꯅ ꯎꯁꯤꯠꯇꯔꯤꯅꯦꯕ
ꯍꯣꯢ ꯍꯣꯢ
ꯌꯥꯝꯅ ꯎꯁꯤꯠꯄꯤꯗꯕꯅꯦꯕ ꯑꯗꯨꯗꯗꯤ ꯃꯇꯨꯡꯗꯗꯤ ꯍꯥ ꯃꯇꯨꯡꯗꯗꯤ ꯅꯩꯁꯤꯜꯂꯒꯦ ꯁꯤꯅꯦ ꯅꯠꯇ꯭ꯔꯣ ꯄꯨꯡꯈꯥꯏꯃꯨꯛꯇ ꯄꯨꯡꯈꯥꯏꯃꯨꯛꯇ ꯈꯥꯏ ꯃꯨꯛꯇ ꯑꯍꯨꯝ ꯆꯪꯉꯦ ꯁꯤꯅꯦ
ꯍꯣꯏ ꯌꯥꯝ ꯍꯔꯥꯎꯌꯦ ꯐꯥꯗꯕꯅꯤ ꯍꯣꯏ
ꯇꯨꯝꯅꯤꯡꯉꯦ
ꯍꯔꯥꯎꯃꯟꯕꯅ ꯇꯨꯝꯕ ꯌꯥꯗ꯭ꯔꯦ ꯍꯥꯏꯕꯗꯨꯅꯤꯕ
ꯆꯔꯁꯦ ꯀꯣ
ꯅꯪ ꯑꯗꯨꯝ ꯍꯤꯞꯄꯤꯔꯛꯣ ꯃꯐꯝꯗ ꯃꯊꯪꯗꯗꯤ ꯃꯊꯪꯗꯗꯤ ꯇꯥꯔꯤꯛ ꯀꯌꯥꯗꯅꯣ ꯃꯣꯏ ꯁꯥꯟꯅꯔꯤꯗꯣꯏꯗꯣ
ꯃꯊꯪꯗꯗꯤ ꯍꯧꯖꯤꯛꯅ ꯃꯦꯠꯁ ꯅꯨꯃꯤꯠꯁꯦ ꯁꯟ ꯁꯟꯗꯦꯗ ꯁꯟꯅꯥꯒꯗꯧ ꯃꯥꯜꯂꯦ ꯑꯗꯣ ꯍꯧꯖꯤꯛꯁꯨ ꯃꯦꯠꯁ ꯑꯃ ꯂꯩꯔꯤꯕ
ꯍꯣꯏ ꯍꯣꯏ ꯑꯗꯣ ꯑ ꯍꯥ ꯑꯣꯑꯣ ꯈꯪꯉꯦ ꯈꯪꯉꯦ ꯃꯣꯏꯒꯤ
ꯍꯣꯏ ꯉꯝ ꯑꯗꯨ ꯑ ꯉꯝ ꯉꯝꯕ ꯃꯤꯅꯤ ꯀꯣ ꯉꯝ ꯍꯧꯖꯤꯛꯀꯤ ꯃꯦꯠꯁꯇ ꯉꯝꯕ
ꯑꯩꯗꯤꯅꯦ ꯀꯩꯅꯣ ꯅ ꯉꯝꯗꯧ ꯃꯥꯜꯂꯦ ꯅꯪꯗꯤ ꯑꯩ ꯀꯩꯅꯣ ꯅꯉꯝꯗꯧ ꯃꯥꯜꯂꯦ ꯑꯥ
ꯃꯐꯝ ꯐꯖꯕꯗꯨꯔꯣ
ꯅꯠꯇꯦ ꯅꯠꯇꯦ ꯑꯃꯗꯣ ꯑꯃꯗꯣ ꯃꯐꯝ ꯐꯖꯕ ꯅꯠꯇꯕ ꯀꯩꯅꯣ ꯈꯣꯏꯒꯅꯕꯗꯣ ꯑꯩꯈꯣꯏꯒ ꯑꯩꯈꯣꯏꯒꯤ ꯃꯤꯒ ꯂꯩꯃꯤꯟꯅ ꯑꯗꯨ ꯃꯄꯥꯗ ꯂꯩꯃꯤꯟꯅꯕꯗꯣ ꯁꯥꯥꯎ
ꯑꯣ ꯃꯐꯝ ꯐꯖꯕ ꯃꯤꯗꯅ ꯃꯣꯏꯁꯨ ꯐꯖ ꯖꯝꯅꯤꯅ
ꯍꯣꯏ ꯃꯣꯏꯗꯨꯅ ꯐꯖꯗ꯭ꯔꯣ ꯃꯐꯝ ꯐꯥꯖꯕꯕꯨꯗꯤ ꯑꯁ ꯃꯐꯝ ꯋꯥꯅꯦꯗ
ꯍꯣꯏ
ꯃꯌꯥꯝꯅꯗꯤ ꯌꯥꯝꯅꯗꯤ ꯀꯥꯔ ꯑꯣꯏꯕ ꯑꯁꯤꯅ ꯑꯣꯏꯕ
ꯍꯣꯏ ꯍꯣꯏ ꯉꯁꯤꯒꯤꯁꯨ ꯊꯥꯖꯗꯕꯅꯤꯍꯥ ꯑꯃ ꯇꯤꯝꯗꯣ ꯑꯩꯗꯤ ꯂꯥꯏꯅ ꯂꯥꯏꯅ ꯉꯝ ꯉꯝꯈ꯭ꯔꯅꯤ ꯍꯥꯏꯔꯒ ꯃꯣꯏꯅ ꯇꯧꯔꯛꯄꯁꯤ ꯇꯣꯉꯥꯟꯕꯋꯥꯅꯤ ꯍꯣꯏ
ꯑꯗꯣ ꯑꯗꯨꯗꯤ ꯅꯠꯇꯦꯕ ꯑꯩꯅ ꯈꯜꯂꯤꯁꯦ ꯑꯩꯈꯣꯏꯅ ꯀꯟꯕꯃꯤꯈꯣꯏꯁꯦ ꯃꯣꯏꯁꯦ ꯈꯤꯇꯪꯗꯤꯀꯣ ꯀꯩꯅꯣꯗꯤ ꯑꯣꯏꯌꯦ ꯑꯁ ꯌꯥꯅꯤꯗ ꯉꯝꯅꯤꯗ ꯍꯥꯏꯕꯒꯤ ꯋꯥꯈꯟꯗꯣ ꯑꯃ ꯑꯗꯨꯝ ꯂꯩꯌꯦꯕ ꯃꯤꯕꯨ ꯠꯇꯕ ꯋꯥꯈꯜ ꯍꯥꯏꯁꯦ ꯀꯃꯥꯏꯅ ꯑꯗꯨ ꯑꯩꯒꯤꯅꯦ ꯑꯗꯨꯒ ꯃꯣꯏꯅ ꯇꯧꯈ꯭ꯔ ꯃꯇꯨꯡꯗꯗꯤ ꯑ ꯑꯁꯤꯗꯤ ꯇꯧꯗꯕ ꯌꯥꯗꯦ ꯍꯥꯏꯔꯛꯄ ꯀꯥꯟꯗꯗꯤ ꯃꯣꯏ ꯑꯗꯨꯝ ꯏꯂꯥꯏ ꯂꯥꯏꯅ ꯏꯂꯥꯏ ꯂꯥꯏꯅ ꯉꯝꯗ꯭ꯔꯥ
ꯍꯣꯏ ꯑꯃꯗꯨꯅ ꯁꯣꯏꯕꯒꯤꯅꯦ ꯍꯣꯏ
ꯃꯥꯗꯣ ꯁꯣꯏꯔꯦꯗꯅ ꯑꯍꯥꯟꯕ ꯀꯥꯟꯗ
ꯑꯥ ꯑꯥ ꯑꯥ ꯍꯣꯏ ꯍꯣꯏ
ꯑꯗꯨ ꯉꯁꯤ ꯃꯣꯏ ꯉꯝꯗꯕ ꯑꯗꯨ ꯑꯗꯨ ꯑꯣꯏꯔꯗꯤ ꯑꯗꯨ ꯅꯨꯄꯥꯗ ꯊꯤ ꯉꯥꯡꯗꯣꯏꯅꯦ
ꯍꯥꯍꯥꯍꯥ
ꯐꯦꯟꯁꯤꯡꯁꯨ ꯊꯤꯅ ꯉꯥꯡꯗꯣꯏꯅꯦꯕ ꯃꯥꯅ ꯃꯤꯁ ꯇꯧꯕꯒꯤ ꯉꯝꯗꯕ ꯀꯥꯏꯅ ꯑꯗꯨ ꯑꯣꯏꯔꯁꯨ ꯃꯥꯗꯤ ꯑꯗꯨꯝ ꯍꯜꯂꯤꯗ ꯑꯃꯗ ꯆꯪꯗ꯭ꯔꯁꯨ
ꯍꯣꯏ ꯑ
ꯑꯃꯗꯤ ꯃꯥꯁꯨ ꯑꯗꯨꯝ ꯆꯜ ꯂꯦꯕ
ꯃꯥꯁꯨ ꯅꯨꯡꯁꯤꯗꯤ ꯅꯨꯡꯁꯤ ꯍꯟꯅꯨꯔꯕꯅꯤꯅ ꯅꯍꯥꯟꯒꯤꯒꯨꯝꯕꯗꯤ ꯁꯥꯟꯅꯗ꯭ꯔꯦꯀꯣ
ꯍꯣꯏ ꯍꯅꯨꯔꯁꯨ ꯃꯥꯒꯤꯁꯦ ꯇꯤꯛ ꯇꯤꯛꯁꯦ ꯌꯥꯝ ꯋꯥꯡꯉꯦꯕ
ꯑꯗꯨꯕꯨꯗꯤ ꯋꯥꯡꯗꯤ ꯋꯥꯡꯉꯦꯕꯀꯣ ꯕꯠ ꯑꯩꯅ ꯍꯥꯏ ꯑꯩꯅ ꯍꯥꯏꯅꯤꯡꯕꯗꯤ ꯅꯍꯥꯟꯗꯤ ꯑꯥ ꯊꯨꯅ ꯊꯨꯅ ꯍꯥꯏꯗꯔꯥ ꯇꯨꯔꯁꯨ ꯍꯧꯖꯤꯛꯇꯤ ꯁꯥꯟꯅꯕꯗꯣ ꯁꯥꯟꯅꯕ ꯄꯣꯠꯇꯣ ꯁꯥꯟꯅꯕ ꯄꯣꯠꯇꯣ ꯍꯥꯏ ꯑꯗꯨꯝ ꯍꯥꯏꯇꯥꯔꯦ ꯉꯟꯇꯥ ꯉꯟꯇꯥꯅ ꯑꯗꯨꯝ ꯑꯃꯨꯛꯀ ꯂꯧꯈꯠꯄ ꯑꯗꯨꯝ ꯉꯝꯗ꯭ꯔꯥ ꯍꯧꯖꯤꯛꯇꯤ ꯑꯃꯨꯛ ꯉꯝꯗ꯭ꯔꯦꯀꯣ
ꯍꯣ ꯍꯣ
ꯉꯟꯅ ꯉꯟꯅ ꯂꯥꯎꯕꯗꯤ ꯉꯝ ꯑꯁ ꯌꯦꯡꯕꯗꯨ ꯑꯩꯅ ꯂꯥꯎ ꯁꯤꯄ ꯑꯩꯅ ꯃꯥꯗꯣ ꯁꯣꯝꯗ ꯐꯝꯕꯅꯦꯕ ꯑꯩ ꯏꯅꯥꯛꯇ ꯑꯗꯨꯝ ꯐꯝꯕꯅꯦꯕ ꯅꯪꯅ ꯊꯝꯃꯣꯏ ꯅꯪꯒꯤ
ꯑꯁ ꯌꯥꯝꯅꯗꯤ ꯄꯥꯈꯠꯄꯅꯦ ꯂꯥꯁ ꯈꯜꯂꯂꯣꯏꯗ꯭ꯔꯥ ꯈꯜꯂꯒ ꯍꯜꯕ ꯃꯇꯝ ꯑꯣꯏꯔꯦ ꯑꯁ ꯑꯩꯁꯨ ꯂꯧꯎ ꯂꯧꯕꯅꯦ ꯍꯥꯏ ꯏꯃꯥꯟꯅꯕ ꯑꯃꯒ ꯌꯦꯡꯃꯤꯟꯅꯩꯌꯦꯕ
ꯑꯥ ꯏꯃꯥꯟꯅꯕ ꯑꯃ ꯑꯅꯤ ꯌꯦꯡꯃꯤꯟꯅꯕꯗ ꯏꯃꯥꯟꯅꯕ ꯑꯃꯅ ꯑꯇꯣꯞꯄ ꯁꯞ ꯄꯔꯣꯠ ꯇꯧꯕ ꯑꯗꯨꯒꯤꯗꯤ ꯃꯥꯁꯨ ꯑꯗꯨꯝ ꯖꯥꯁ ꯇꯗꯨꯝ ꯁꯥꯎꯋꯦ ꯍꯥꯏꯕꯗꯤ ꯍꯥ ꯍꯣꯏ ꯑꯇꯣꯞꯄꯗ
ꯀꯜꯂꯦ ꯀꯟꯕ ꯑꯗꯨꯝ ꯍꯩꯌꯣꯅ ꯑꯗꯨ ꯀꯃꯥꯏꯅ ꯑꯁ
ꯀꯟꯕ ꯑꯇꯣꯞꯄꯗꯣ ꯖꯁꯇꯨꯁꯨ ꯈꯪꯉꯔꯣ
ꯍꯥ
ꯑꯃꯗ ꯃꯤꯆꯪ ꯆꯪꯉꯦ ꯍꯥꯏꯌꯦ ꯖꯍꯥꯖ ꯖꯍꯥꯖꯇꯣ ꯑꯗꯨ ꯆꯨꯝꯕ꯭ꯔꯣ
ꯃꯣꯏ ꯑꯗꯨꯝ ꯍꯥꯏꯔꯗꯣꯏꯅꯦ ꯑꯣ ꯋꯥꯊꯤꯅꯦ ꯋꯥꯊꯤ ꯇꯥꯔꯅꯨ
ꯈꯪꯗꯦꯅꯤ ꯒꯣꯜ ꯒꯣ ꯒꯣꯜ ꯑꯃꯥꯗꯤ ꯃꯣꯏꯅ ꯍꯥ ꯍꯟꯅꯗꯤ ꯆꯜꯂꯦꯅ ꯑꯗꯨꯗ ꯑꯗꯨꯗꯒꯤꯅꯦꯕ ꯁꯣꯏꯕꯗꯣ
ꯅꯨꯡꯗꯤ ꯅꯨꯡꯁꯤꯕꯅꯦ ꯃꯣꯏꯅꯁꯨ ꯍꯥꯏꯕꯗꯤ ꯀꯩꯍꯥꯏꯁꯤꯔꯣ ꯃꯣꯏꯁꯨ ꯉꯝꯃꯅꯤ ꯍꯥꯏꯅꯗꯤ ꯍꯔꯥꯎꯔ ꯁꯅꯥꯔꯝꯅꯤꯕ
ꯎꯝ ꯍꯥꯏꯗꯤ ꯑꯅꯤꯗꯣ ꯆꯪꯈ꯭ꯔꯕꯅꯤꯅꯀꯣ
ꯂꯥꯁꯇ ꯉꯝꯗꯕꯗꯣ ꯑꯦ ꯌꯥꯝ ꯅꯨꯡꯁꯤꯋꯥꯅꯤ
ꯑꯩꯅ ꯍꯩꯕꯗꯨꯅꯦ ꯑꯩꯅ ꯍꯩꯔꯨꯔꯤꯅꯦ ꯃꯣꯏꯁꯦ ꯑꯩꯈꯣꯏꯅ ꯀꯟꯕ ꯃꯤꯈꯣꯏꯗꯣ ꯃꯣꯏꯁꯦ ꯎꯁꯤꯠꯇꯕ ꯍꯥꯏꯁꯨ ꯍꯥꯏꯅꯤꯡꯗꯦ ꯋꯥꯍꯩꯗ ꯐꯖꯗ꯭ꯔꯦ ꯎꯁꯤꯠꯇꯕ ꯍꯥꯏꯗꯤ ꯌꯥꯝꯅ ꯂꯥꯏꯅ ꯂꯧ ꯇꯨꯗꯣ ꯂꯥꯏꯅ ꯂꯧꯊꯣꯛꯄꯗꯣ ꯑꯁ ꯌꯥꯔꯅꯤꯗ ꯑꯁꯨꯃꯥꯏꯟ ꯇꯧꯔꯗꯤ ꯑꯗꯨꯝ ꯉꯝꯅꯤꯗ ꯍꯥꯏꯕꯒꯤ ꯋꯥꯈꯜ ꯑꯃ ꯂꯩꯕꯗꯣ ꯑꯗꯨ ꯋꯥꯈꯜꯗꯨꯅꯅꯦ ꯃꯣꯏꯅ ꯉꯝꯗ꯭ꯔꯤ ꯁꯦ ꯃꯣꯏ ꯍꯩꯇꯕꯒꯤ ꯑꯣꯏꯕꯗꯤ ꯅꯠꯇꯦꯕ ꯃꯣꯏꯁꯦ ꯑꯁ ꯑꯗꯨꯝ ꯉꯝꯔꯅꯤ ꯗꯥ ꯍꯥꯏꯕꯒꯨꯝꯕꯗꯣ ꯋꯥꯈꯜ ꯂꯩꯕꯅꯦꯕ ꯑꯗꯨ ꯃꯣꯏꯅ ꯑꯥ ꯑꯔꯣꯏꯕ ꯑꯔꯣꯏꯕ ꯅꯛꯁꯤꯜꯂꯀꯥꯟꯗꯗꯤ ꯇꯧꯕꯗꯗꯤ ꯃꯣꯏꯁꯨ ꯎꯄꯥꯏ ꯂꯩꯇ꯭ꯔꯦ ꯍꯧꯖꯤꯛꯇꯤ ꯍꯧꯔꯁꯦ ꯍꯧꯔꯛꯄ ꯀꯥꯟꯗꯗꯤ ꯃꯣꯏꯅ ꯑꯗꯨꯝ ꯉꯝꯃꯦꯗꯅ
ꯍꯣꯏ ꯍꯣꯏ ꯑꯁ ꯉꯁꯤ ꯉꯝꯗ꯭ꯔꯦꯗꯤ ꯅꯨꯡꯉꯥꯏꯗ ꯅꯨꯡꯉꯥꯏꯔꯣꯏꯗꯕꯅꯤ ꯍꯦ ꯑꯁ
ꯑꯗꯨꯅꯦ ꯑꯩꯗꯤ ꯀꯞꯄꯅꯤ ꯑꯩꯗꯤ ꯀꯞ
ꯑꯥ ꯍꯣꯏ
ꯑꯩꯗꯤ ꯀꯞꯈ꯭ꯔꯕꯅꯦ ꯊꯃꯣꯏꯒꯗꯣ ꯇꯨꯡ ꯇꯨꯡ ꯇꯧꯕꯅꯦ
ꯏꯁꯇꯦꯇꯁꯁꯤꯡꯅ ꯅꯩꯕ ꯍꯧꯔꯦ ꯏꯁꯇꯦꯇꯁ ꯐꯥꯎ ꯌꯦꯡꯅꯤꯡꯗ꯭ꯔꯦ ꯑꯗꯨ ꯃꯇꯝꯗꯗꯤ
ꯑꯩꯗꯤ ꯌꯦꯡꯉꯔꯣ
ꯑꯣꯏ ꯑꯗꯨꯗꯒꯤꯗꯤ ꯂꯥꯁ ꯑꯋꯔꯗꯗꯤ ꯏꯁꯇꯦꯇꯁ ꯂꯣꯏ ꯀꯛꯊꯠꯈꯔꯦ ꯍꯥꯏ ꯑꯃ
ꯌꯦꯡꯁꯤ ꯌꯦꯡꯁꯦ ꯌꯥꯝꯅ ꯑꯔꯣꯏꯕ ꯁꯥꯟꯅꯕ ꯀꯥꯟꯗꯗꯤ ꯀꯃꯥꯏꯅ ꯇꯧꯒꯦꯔ ꯈꯪꯗꯦ
ꯍꯣꯏ ꯃꯣꯏꯒꯤꯁꯤ ꯈꯪꯗꯦꯗ ꯗꯥꯎꯁꯨ ꯀꯜꯂꯦ ꯃꯣꯏꯁꯦ ꯑꯇꯣꯞꯄ ꯍꯣꯏ ꯍꯣꯏ ꯑꯩꯈꯣꯏꯅ ꯀꯟꯕ ꯃꯤꯍꯣꯏꯁꯦ ꯗꯥꯥꯎꯁꯨ ꯑꯗꯨꯝ ꯀꯜꯂꯦꯕ
ꯗꯥꯥꯎ ꯀꯜꯂꯦ ꯍꯣꯏ ꯑꯗꯨꯃꯥꯏꯅ ꯍꯥꯏꯔꯒ ꯃꯤꯅ ꯇꯥꯔꯗꯤ ꯃꯣꯏ ꯃꯤꯅ ꯇꯥꯔꯗꯤ ꯑꯁ ꯍꯥꯏꯗꯤ ꯍꯥꯏꯔꯦꯍꯦ
ꯍꯣꯏ ꯍꯣꯏ ꯍꯩꯁꯨ ꯍꯩꯌꯦ ꯑꯗꯨ ꯍꯩ ꯍꯩꯔꯁꯨ ꯆꯟꯕ ꯉꯝꯗꯕꯁꯨ ꯇꯤꯝꯁꯨ ꯑꯗꯨꯝ ꯌꯥꯎꯋꯦꯗ
ꯑꯝ ꯑꯝ ꯎꯝ ꯅꯍꯥꯟꯒꯤ ꯀꯩꯅꯣꯗꯨꯁꯨ ꯑꯝ ꯀꯅꯥ ꯍꯥꯏꯒꯦꯔ ꯑꯁ ꯁꯥꯟꯅꯗ꯭ꯔꯤꯉꯥꯏꯗ ꯑꯥ ꯑꯥ ꯃꯣꯏꯈꯣꯏ ꯑꯗꯨ ꯈꯣꯏꯗꯨꯁꯨ ꯌꯦꯡꯉꯣ ꯌꯥꯝ ꯌꯥꯝ ꯅꯝꯐꯨꯅꯅꯦ ꯅꯝꯐꯨꯅ ꯑꯗꯨꯝ ꯍꯥꯏꯇꯥꯔꯦ
ꯍꯣꯏ ꯍꯣꯏ
ꯍꯣꯏ ꯑꯗꯨꯁꯨ ꯑꯗꯨꯝ ꯂꯥꯁ ꯑꯥꯋꯥꯔꯗ ꯃꯣꯏꯅ ꯑꯗꯨꯝ ꯉꯝꯕ ꯅꯠꯇ꯭ꯔꯣ ꯑꯗꯨꯗꯁꯨ ꯀꯥꯎꯈ꯭ꯔꯦ
ꯑꯗꯨꯅꯦ
ꯑꯍꯤ ꯉꯁꯤꯒꯤꯁꯨ ꯆꯞ ꯃꯥꯟꯅꯔꯦ ꯑꯗꯨ
ꯑꯩꯗꯣ ꯋꯥꯈꯟ ꯌꯥꯝ ꯅꯥꯈ꯭ꯔꯕꯅꯦ ꯎꯝ ꯀꯩꯅꯣꯗꯣ ꯎꯝ ꯑꯅꯤ ꯆꯪꯉꯒ ꯑꯃꯗꯣ ꯀꯩꯅꯣꯅꯦ ꯑꯣꯞ ꯁꯥꯏꯠꯅꯦ ꯍꯥꯏꯗ꯭ꯔ ꯑꯣ ꯀꯔꯤꯔꯥ ꯀꯃꯥꯏꯅ ꯑꯁ ꯑꯩꯗꯤ ꯌꯦꯡꯗ꯭ꯔꯕꯅꯦ ꯑꯃ ꯍꯦꯛ ꯆꯪꯕ ꯑꯩꯗꯣ ꯌꯦꯡꯗ꯭ꯔꯕꯅꯦ ꯑꯩ ꯉꯝꯃꯔꯣꯏ
ꯈꯤꯇꯪ ꯅꯨꯉꯥꯏꯇꯕꯗꯤꯂꯩꯌꯦ ꯍꯥꯏꯕꯗꯤ ꯃꯣꯏꯗꯣ ꯑꯃꯗꯣ ꯃꯣꯏ ꯃꯅꯥꯛꯇꯅ ꯍꯧꯒꯠ
ꯀꯃꯥꯏꯅꯔꯣ ꯑꯗꯨꯗꯣ ꯑꯩꯗꯤ ꯌꯦꯡꯍꯧꯗ꯭ꯔꯦꯕ ꯋꯥꯈꯜ ꯋꯥꯃꯟꯕꯒꯤ
ꯒꯣꯜ ꯆꯪꯒꯦ ꯂꯛꯄ ꯒꯣꯜ ꯆꯟꯒꯦꯅ ꯂꯥꯛꯄ ꯀꯥꯟꯗ ꯃꯈꯣꯏꯅ ꯐꯣꯜ ꯄꯤꯕ ꯐꯣꯜꯁ ꯁꯟꯅꯥꯕ ꯑꯗꯨ ꯑꯣꯏꯔꯁꯨ ꯖꯍꯥꯖꯅꯗꯤ ꯄꯤꯗꯕ ꯑꯗꯨꯒ ꯃꯣꯏꯁꯤ ꯆꯤꯡꯈꯠꯂꯦꯕ ꯑꯗꯨꯒ ꯑꯈꯣꯏꯅ ꯀꯟꯕ ꯀꯟꯕ ꯇꯤꯃꯗꯣ
ꯑꯥ
ꯑꯗꯨ ꯇꯤꯝꯗꯨꯗꯤ ꯐꯣꯜꯅꯦ ꯍꯥꯏꯔ ꯆꯦꯟꯈꯠꯇ꯭ꯔꯦꯕ ꯆꯦꯡ ꯈꯠꯇꯕ ꯃꯇꯝꯗ ꯃꯣꯏꯅ ꯆꯦꯜꯂ ꯑꯃꯨꯛ ꯆꯪꯈꯤꯕꯗꯨꯒꯤ ꯃꯨꯛ ꯔꯤꯚꯤꯌꯨꯗ ꯑꯗꯨꯝ ꯃꯣꯏ ꯑꯗꯨꯗꯒꯤ ꯒꯣꯜ ꯆꯟ ꯒꯣꯜ ꯆꯟꯈ꯭ꯔꯕ ꯃꯇꯨꯡꯗ ꯀꯛ ꯈꯔꯧꯑꯗꯨꯒꯤ
ꯍꯥꯥ
ꯔꯤꯚꯤꯌꯨ ꯇꯧꯔ ꯃꯣꯏꯗꯣ ꯆꯟꯗꯤ ꯆꯟꯈ꯭ꯔꯕꯅꯦꯕ ꯆꯟꯕꯗꯣ
ꯑꯥ
ꯆꯟꯕꯗꯣ ꯑꯃꯨꯛ ꯐꯣꯜꯒꯤ ꯀ꯭ꯂꯦꯝ ꯇꯧꯕꯒꯤ ꯑꯩꯈꯣꯏꯅ ꯏꯕꯅꯤꯅ ꯀꯟꯕ ꯆꯤꯡꯗꯨꯅ ꯀ꯭ꯂꯦꯝ ꯇꯧꯕꯒꯤ ꯑꯃꯨꯛ ꯒꯣꯜꯗꯣ ꯑꯃꯨꯛ ꯀꯦꯟꯁꯦꯜ ꯆꯠꯍꯟꯈ꯭ꯔꯕ ꯑꯗꯨꯒꯤ